ꯑ ꯅꯪꯒꯤ ꯄꯨꯟꯁꯤꯡ ꯂꯣꯏꯈ꯭ꯔꯕ ꯃꯥꯜꯂꯦ ꯉꯁꯥꯏꯗꯣ
ꯉꯁꯥꯗ ꯃꯇꯝ ꯇꯥꯕꯒꯤꯅꯤ
ꯎꯝ ꯅꯣꯡ ꯆꯨꯕ ꯇꯣꯛꯈ꯭ꯔꯕ꯭ꯔꯣ
ꯍꯣꯏ
ꯏꯁꯃ
ꯇꯣꯛꯖꯇ ꯍꯣꯏ ꯀꯣꯏꯗꯦ ꯇ ꯀꯅꯦ ꯌꯦ ꯆꯨꯔꯒ ꯑꯗꯨꯂ ꯇꯦꯕ
ꯅꯣꯡ ꯐꯖꯟ ꯃꯅ ꯑꯩꯈꯣꯏꯗ
ꯑꯣ ꯑꯗꯨꯔꯤ ꯃꯪꯉꯦꯕ
ꯎꯝ
ꯃꯨ ꯆꯔꯤ ꯐꯥꯔꯅ ꯑꯗꯨꯝ
ꯎꯝ
ꯁꯥꯕꯟꯕꯗꯥꯔꯗꯤ
ꯌꯨꯝ ꯃꯊꯥꯛꯇ ꯂꯩꯕ ꯉꯝꯗꯦꯗ
ꯎꯝ
ꯃꯈꯥꯗ ꯃꯈꯥꯗ ꯐꯝꯃꯥꯒ ꯂꯩꯌꯦ
ꯗ ꯔꯨꯝꯗ ꯂꯩꯅ ꯅꯨꯡꯉꯥꯏꯔꯦ ꯍꯥꯏ
ꯎꯔꯨꯝꯁꯨ ꯂꯩꯇꯦꯅꯦ ꯑꯩꯈꯣꯏ ꯑꯩꯈꯣꯏ ꯌꯨꯝ ꯁꯥꯕ ꯀꯨꯏꯗ꯭ꯔꯤꯕꯅꯤꯅꯦꯀꯣ ꯎꯕꯥꯛ ꯌꯨꯝꯁꯥꯝꯅꯦꯕ ꯃꯈꯥꯗ ꯐꯝꯍꯜꯂꯑꯦ ꯃꯈꯥꯗꯤ ꯂꯣꯏꯗ꯭ꯔꯨꯕ ꯑꯩꯈꯣꯏ ꯑꯩꯈꯣꯏ ꯑꯁꯤ ꯂꯩꯕꯁꯦ ꯐꯣꯔ ꯐꯣꯔ ꯌꯔꯁꯀꯨꯝꯕ ꯑꯣꯏꯔꯝꯈꯤꯅꯤ
ꯎꯝ
ꯍꯥꯟꯅꯗꯤ ꯆꯤꯡꯗ ꯂꯩꯌꯦꯕ
ꯁꯕꯗꯤ ꯐꯇꯁꯦ
ꯎꯝ ꯃꯊꯛꯇꯤ ꯂꯣꯏꯈ꯭ꯔꯦ ꯃꯀꯥꯒꯤ ꯂꯣꯏꯗ꯭ꯔꯤꯕ
ꯎꯝ
ꯄꯩꯁꯥ ꯂꯩꯗꯦꯅꯦ ꯄꯩꯁꯥ ꯇꯥꯝꯕ ꯌꯥꯗꯦꯅꯦ
ꯇꯞ ꯇꯞꯅ ꯆꯥꯕꯅꯦ ꯂꯩꯕ ꯃꯇꯝꯗ
ꯑꯥ
ꯇꯞ ꯇꯞꯅ ꯁꯥꯔꯨꯅꯦ
ꯎꯝ ꯍꯣꯏ ꯑꯗꯨꯅꯦ ꯇꯞ ꯇꯞ ꯁꯥꯗꯧꯕ
ꯑꯗꯨꯣꯏꯊꯟꯗ ꯑꯃꯨꯛ ꯇꯧ ꯂꯣꯏꯅ ꯀꯣ ꯑꯃꯨꯛ ꯏꯁꯥ ꯂꯩ ꯃꯇꯝꯗ ꯁꯥꯍꯜ ꯂꯣꯏꯅ
ꯎꯝ
ꯍꯧꯖꯤꯛꯇꯤ ꯍꯧꯖꯤꯛꯇꯤ ꯎꯄꯥꯜ ꯂꯩꯇꯦꯕ ꯑꯗꯨꯒꯤ
ꯎꯝ ꯆꯥꯛ ꯊꯣꯡꯕ꯭ꯔꯣ
ꯊꯥꯎꯗꯦꯗ
ꯀꯣ ꯀ ꯀ ꯀ ꯀꯗꯣ
ꯆꯥꯒꯦꯅ ꯇꯧ ꯂꯩꯔꯅꯤ
ꯎꯝ
ꯂꯥꯛꯑꯃꯒ ꯌꯥ ꯑꯗꯨꯅꯤ ꯑꯗꯨꯅꯤ
ꯆꯥꯛ ꯆꯥꯗ꯭ꯔꯤꯌꯦ
ꯆꯥꯔꯦ ꯍꯡꯁꯥ ꯌꯨꯛꯇ ꯆꯥꯕ ꯂꯩ ꯃꯗꯨ ꯈꯤꯇꯪ ꯆꯔꯥꯎ ꯋꯥꯠꯂ ꯎ ꯉꯥꯏ ꯌꯦꯡꯕꯅꯤꯅꯦ ꯍꯣꯔꯦꯟ ꯍꯣꯔꯦꯟ ꯄꯨꯡ ꯑꯗꯨꯠꯇꯗ ꯑꯗꯨꯝ ꯐ꯭ꯔꯤ ꯂꯩꯅꯤꯅ
ꯎ ꯑꯩꯈꯣꯏꯗꯤ ꯕꯣꯔꯥꯒꯨꯝ ꯁꯦꯝꯅ ꯆꯥꯏ ꯊꯤꯟꯗ ꯑꯗꯨꯒꯣꯔꯛ
ꯑꯗꯨꯗ
ꯄꯣꯔꯥꯊꯥ ꯅꯠꯇ꯭ꯔꯒ ꯄꯨꯔꯤꯒꯨꯝꯕ ꯁꯦꯝꯂꯒ ꯆꯥꯕ
ꯍꯥꯏꯩꯇꯕꯄꯥꯏꯗ ꯑꯗꯨ ꯁꯦꯝꯃꯦ ꯍꯥꯏꯗꯤ ꯑꯗꯨꯝ ꯁꯦꯝꯃ ꯆꯥꯗꯕꯅꯤ ꯍꯣꯔꯦꯟ ꯋꯀꯤꯡ ꯆꯪꯗꯧꯅꯤꯅꯀꯣ ꯆꯥꯎ ꯆ
ꯍꯣꯏ ꯅꯣꯏꯗꯤ ꯑꯂꯦꯝꯦꯝꯕ ꯑꯣꯏ ꯑꯂꯦꯝꯦꯝꯕ ꯅꯠꯇ꯭ꯔꯗꯤ ꯆꯥꯗ꯭ꯔꯗꯤ ꯎꯄꯥꯏ ꯂꯩꯇ꯭ꯔꯦꯅꯦ
ꯎ
ꯑꯩꯈꯣꯏꯗꯤ ꯆꯥꯛ ꯆꯥꯛ ꯂꯩꯔꯁꯨ ꯆꯥꯅꯤꯡꯗꯦ ꯀꯩꯅꯣ ꯑꯗꯨꯒꯨꯝ ꯁꯦꯝꯔꯒ ꯆꯥꯕ ꯃꯦꯒꯤꯒꯨꯝꯕ ꯄꯅꯤꯄꯔꯤꯒꯨꯝꯕ ꯑꯩꯗꯤ ꯂꯣꯏꯅ ꯍꯥꯏꯗ ꯍꯩꯕꯗꯤ ꯁꯦꯝꯕꯗꯤ
ꯍꯥꯏꯗꯨꯅ ꯐꯔꯕꯅꯤꯗ
ꯃꯔꯛ ꯃꯔꯛꯃꯣꯃꯣꯒꯨꯝꯕꯁꯨ ꯁꯦꯝꯃꯦ ꯀꯩꯅꯣ ꯆꯤꯛꯀꯟꯒꯨꯝꯕ ꯂꯩ ꯂꯧꯕ ꯆꯠꯄ ꯇꯥꯟꯗ꯭ꯔꯗꯤ
ꯎꯝ
ꯑꯗꯨꯝ ꯆꯠꯂꯒ ꯂꯧꯔꯒ ꯁꯦꯝꯕ
ꯑꯩꯈꯣꯏꯗꯤ ꯍꯥꯏꯇꯕ ꯋꯥꯅꯦ ꯁ ꯅꯛꯄꯗꯁꯨ ꯂꯩꯇꯦ ꯆꯥꯅꯤꯡꯉꯁꯨ ꯆꯥꯅꯤꯡꯉꯦ ꯍꯥꯏꯔꯗꯤ ꯑꯥ ꯀꯥꯟ ꯁꯣꯝꯗ ꯈꯔ ꯆꯠꯊꯣꯛꯄꯒꯤ ꯇꯟꯃꯀꯣ
ꯎꯝ
ꯅꯒꯤ ꯆꯥꯛ ꯂꯩꯦꯝꯕ ꯆꯥꯔꯕꯅꯤꯅ
ꯇ ꯀꯥꯟꯖ ꯑꯩꯈꯣꯏꯁꯨ ꯑꯃꯗꯤ ꯂꯩꯕ ꯑꯩꯈꯣꯏ ꯂꯩꯀꯥꯏꯗ ꯑꯃꯗꯤ ꯂꯩꯌꯦ ꯑꯗꯣ ꯐꯖꯅ ꯐꯝꯗꯦ ꯃꯣꯏꯁꯨ
ꯎꯝ
ꯑꯆꯥꯄꯣꯠ ꯀꯔꯤ ꯀꯔꯥ ꯐꯖ ꯍꯥꯎꯕ ꯌꯣꯟꯗꯕ ꯕꯤꯁꯀꯨꯠꯀꯨꯝꯕ ꯌꯣꯟꯕ ꯑꯗꯨꯒꯨꯝ ꯆꯥꯅꯤꯡꯗꯕ ꯕꯤꯁꯀꯨꯠꯀꯨꯝꯕꯗꯣ
ꯎꯝ ꯑꯗꯨꯃꯛ ꯑꯗꯨ ꯄꯨꯛꯛ ꯊꯝꯅꯤ ꯍꯥꯏꯗꯤ
ꯍꯣꯏ ꯊꯟꯗꯦꯕ
ꯑꯩꯅ ꯍꯥꯟꯅ ꯑꯗꯨꯝ ꯍꯥꯟꯅꯗꯒꯤ ꯑꯗꯨꯝ ꯆꯥꯔꯛꯄꯗꯨꯗꯣ ꯑꯗꯨꯝ ꯆꯥꯔꯒ ꯊꯜꯂꯦ
ꯎꯝ ꯍꯣꯏꯅꯦ ꯍꯣꯏ ꯑꯩꯈꯣꯏꯅ ꯁꯦꯝꯃꯒ ꯆꯥꯕ ꯄꯨꯔꯤꯒꯨꯝꯕ ꯗꯥꯜꯒꯨꯝ ꯃꯪꯒꯟꯒꯨꯝꯕ ꯀꯥꯞꯂꯒꯀꯣ
ꯎꯝ
ꯑꯗꯨꯃꯥꯏꯅ ꯁꯦꯝꯅ ꯆꯥꯕ ꯑꯩꯈꯣꯏꯁꯨ ꯇꯜꯂꯗꯤ ꯁꯦꯝꯗꯦ
ꯃꯥꯃꯡꯗꯥꯜꯒꯣꯝꯕꯁꯨ ꯀꯥꯕꯁꯥꯏ ꯍꯣꯏ
ꯍꯣꯏ ꯍꯤꯟꯖꯥꯛ ꯂꯩꯇ꯭ꯔꯗꯤ ꯗꯥꯜ ꯗꯥꯜꯗ ꯉꯥꯛꯇ ꯇꯥꯏꯅꯔꯤꯅꯦ
ꯊꯝꯟ ꯅꯀꯣ ꯗꯥꯎꯇꯤ ꯑꯗꯨꯝ ꯁꯝꯃꯤꯗꯅ ꯊꯣꯡꯉꯁꯨ
ꯍꯣꯏ ꯑꯗꯨ ꯑꯉꯥꯡꯈꯣꯏꯁꯨ ꯑꯗꯨꯝ ꯑꯗꯨ ꯀꯨꯝ ꯉꯛꯇ ꯄꯥꯝꯕ
ꯎꯝ ꯑꯩꯈꯣꯏꯅ ꯆꯥꯡ ꯅꯥꯏꯅ ꯆꯥꯔꯗꯤ ꯗꯥꯎꯁꯨ ꯑꯗꯨꯝ ꯐꯩꯗ
ꯐꯩꯅꯦ ꯍꯣꯏ ꯍꯥꯟꯅꯗꯤ ꯑꯩ ꯑꯩꯈꯣꯏꯅ ꯑꯥꯎꯠꯁꯥꯏꯠꯇ ꯂꯩꯕ ꯀꯥꯟꯗ ꯅꯨꯡꯇꯤꯒꯤ ꯑꯇꯣꯞꯄ ꯌꯦꯟꯁꯥꯡ ꯁꯟꯁꯥꯒꯨꯝ ꯊꯣꯡꯉꯁꯨ ꯗꯥꯜꯗꯤ ꯀꯝꯄꯜꯁꯔꯤ ꯑꯗꯨꯝ ꯌꯥꯎꯌꯦꯕ
ꯎꯝ
ꯃꯣꯏ ꯃꯌꯥꯡꯒꯤ ꯍꯦꯟꯖꯥ ꯊꯣꯡꯕꯗꯨꯗꯤ ꯎꯝ ꯇꯤꯜꯍꯧ ꯇꯤꯜꯍꯧ ꯌꯥꯝ ꯌꯥꯝ ꯍꯥꯞꯄꯤꯗꯅ
ꯎꯝ
ꯇꯤꯜꯂꯧ ꯌꯥꯝ ꯍꯥꯎꯂꯒ ꯑꯦꯟꯁꯥꯗꯤ ꯄꯤꯁ ꯑꯃꯈꯛꯇ ꯄꯤꯕ ꯑꯗꯨꯒꯤ ꯑꯩꯈꯣꯏꯗꯤ ꯍꯣꯏ ꯑꯗꯨ ꯑꯗꯨꯒꯤ ꯑꯩꯈꯣꯏꯗꯤ ꯗꯥꯜ ꯊꯣꯡꯗ꯭ꯔꯗꯤ ꯌꯥꯗꯦꯕ
ꯎꯝ ꯑꯩꯈꯣꯏꯅ ꯑꯌꯥꯝꯕ ꯍꯧꯖꯤꯛꯇꯤ ꯊꯥꯎ ꯌꯥꯎꯔꯒ ꯊꯣꯡꯕꯅꯤꯅꯀꯣ
ꯎꯝ
ꯎꯝ ꯑꯗꯥꯏ ꯑꯗꯥꯏ ꯊꯨꯅ ꯋꯣꯡꯒꯗꯤ ꯈꯤꯇꯪ ꯊꯥꯎꯒ ꯉꯥꯎꯔꯒ ꯊꯣꯡꯕꯅꯤ ꯑꯩꯈꯣꯏꯗꯤ ꯅꯨꯡꯗꯥꯡ
ꯎꯝ ꯎꯝ ꯅ ꯆꯝꯐꯨ ꯑꯣꯏꯅ ꯄꯥꯝꯕ꯭ꯔꯥ ꯀꯔꯝꯕ ꯄꯥꯝꯕ꯭ꯔꯥ ꯊꯥꯎ ꯉꯧꯕ ꯄꯥꯝꯕ꯭ꯔꯥ
ꯊꯥꯎ ꯌꯥꯝ ꯂꯦꯑꯗꯤ ꯄꯥꯝꯗꯦ ꯊꯥꯎ ꯌꯥꯝꯃꯗꯤ
ꯑꯣ ꯊꯥꯎ ꯈꯖꯤꯛꯇ ꯇꯧꯔꯒꯀꯣ
ꯏꯈꯤꯇꯪꯒꯨꯝꯗꯤ ꯌꯥꯏꯍꯦ ꯑꯗꯣ ꯆꯝꯐꯨꯠꯁꯨ ꯑꯗꯨ ꯌꯥꯏ ꯀꯩꯁꯨ ꯀꯥꯏꯗꯦ
ꯎꯝ
ꯑꯗꯨꯒꯨꯝꯕ ꯇꯧꯔꯒ ꯑꯗꯨꯝ ꯁꯟ ꯊꯣꯡꯕꯅꯦ ꯑꯗꯨꯁꯨ ꯌꯥꯏ
ꯍꯧꯖꯤꯛꯇꯤ ꯑꯩꯈꯣꯏꯗꯤ ꯑ ꯏꯟꯖꯥꯡ ꯅꯥꯄꯤ ꯊꯣꯛꯈ꯭ꯔꯃꯤꯅ ꯎꯇꯤꯒꯨꯝꯕꯗꯤ ꯗꯥꯜꯒꯨꯝꯗꯤ ꯆꯥꯗ꯭ꯔꯦ ꯅꯍꯥꯟꯗꯤ ꯍꯦꯟꯖꯥꯡ ꯊꯣꯛꯇ꯭ꯔꯤꯉꯩꯗ ꯎꯇꯤ ꯑꯥꯏꯌꯝꯕ ꯆꯥꯥꯏꯗ
ꯎꯝ
ꯑꯌꯨꯛ ꯑꯌꯨꯛꯇꯒꯨꯝꯕꯗꯤ
ꯎꯝ ꯎꯊꯣꯏꯁꯨ ꯍꯥꯎꯏ ꯍꯥꯎ
ꯐꯖꯅ ꯊꯣꯡꯕ ꯍꯩꯔꯗꯤ ꯍꯥꯎꯕꯅꯤꯍꯦ
ꯎꯝ
ꯑꯩꯈꯣꯏꯅ ꯊꯣꯡꯕꯁꯤꯗꯤ ꯂꯣꯏꯔꯦ ꯀꯨꯀꯔ ꯀꯨꯀꯔ ꯂꯤꯇꯔ ꯐꯥꯏꯚꯇꯣ ꯄꯤꯛ ꯊꯝ ꯊꯥꯟꯅ ꯊꯣꯡꯕꯅꯦ
ꯎꯝ ꯑꯩ ꯊꯣꯡ ꯍꯥꯏꯗꯤ
ꯎꯇꯤ ꯊꯣꯡꯕ ꯍꯩꯇꯦ
ꯎꯝ
ꯆꯦꯡ ꯆꯦꯡ ꯈꯖꯤꯛꯇ ꯍꯥꯞꯇꯧꯕ ꯑꯗꯨꯒ ꯑ ꯃꯪꯒꯟꯗꯣ ꯌꯥꯝ ꯍꯪꯉꯤ ꯇꯧꯕ ꯑꯩꯈꯣꯏ ꯃꯔꯣꯏ ꯅꯥꯀꯨꯞꯄꯤꯒꯨꯝꯕꯗꯣ
ꯎꯝ
ꯑꯗꯨꯒꯨꯝꯕꯁꯨ ꯍꯥꯞꯇꯧꯕ ꯑꯗꯨꯒ ꯃꯔꯣꯏ ꯅꯥꯄꯥꯛꯄꯤꯒꯨꯁꯨ ꯑꯗꯨ ꯊꯥꯎ ꯈꯔ ꯉꯧꯒꯤꯗꯧꯕꯀꯣ
ꯊꯥꯎ ꯈꯔ ꯉꯧꯗꯗꯤ ꯍꯧꯥꯎꯗꯦꯕ
ꯃꯔꯨ ꯃꯔꯥꯡ ꯈꯔ ꯍꯥꯞꯇꯧꯕ ꯑꯗꯨꯒ ꯑꯗꯨꯗꯤ ꯍꯥꯎꯔꯦ ꯑꯗꯨꯝ
ꯏꯆꯟ ꯅꯨꯄꯤ ꯏꯃꯥꯒ ꯊꯣꯡꯉꯦ ꯃꯥꯗꯤ ꯍꯩ ꯃꯥꯗꯤ ꯈꯪꯉꯦ
ꯑꯩꯕꯣ
ꯅꯠꯇꯦ ꯑꯩꯒꯤ ꯏꯆꯟꯅꯨꯄꯤ ꯀꯣ
ꯑꯣ ꯑꯣ ꯍꯣꯏ ꯅꯨꯄꯤꯈꯣꯏꯗꯤ ꯑꯗꯨꯝ ꯍꯥꯏꯒꯥꯟꯕꯅꯦ ꯃꯔꯣꯏ ꯅꯥꯀꯨꯞꯄꯤꯒꯨꯝꯕ ꯍꯥꯞꯂꯗꯤ ꯑꯗꯨꯝ ꯍꯥꯎꯈ꯭ꯔꯦꯕ ꯀꯩꯅꯣꯗꯨꯗꯤ
ꯅꯥꯀꯨꯞꯄꯤꯁꯨ ꯍꯥꯞꯄ ꯂꯩꯌꯦ ꯑꯗꯨ ꯑꯗꯨꯒ ꯑꯗꯨ ꯂꯩꯇ꯭ꯔꯗꯤ ꯀꯩꯅꯣꯁꯨ ꯍꯥꯞꯄꯦ ꯏꯁꯀ꯭ꯋꯥꯁꯀꯤ ꯃꯅꯥꯗꫭ ꯀꯅꫭ ꯇꯧ ꯎꯝ ꯍꯥꯞꯄꯦ
ꯍꯧꯖꯤꯛ ꯏꯁꯀ꯭ꯋꯥꯁ ꯊꯣꯛꯄ ꯍꯧꯔꯦ ꯌꯥꯝ ꯇꯥꯡꯉꯤꯅꯦ ꯑꯁꯣꯝꯗꯗꯤ ꯀꯦꯖꯤꯗ ꯁꯚꯦ ꯁꯚꯦꯟ ꯇꯤ ꯁꯤꯛꯁꯇꯤ ꯁꯚꯦꯟꯇꯤ ꯌꯧꯋꯦ ꯀꯦꯖꯤꯗ ꯃꯔꯤ ꯈꯔ ꯃꯌꯥꯏꯗꯨꯅ ꯃꯔꯤꯈꯛꯇ
ꯆꯥꯎꯕꯗꯤ ꯃꯔꯩ ꯃꯔꯤ ꯌꯧꯔꯣꯏꯗ
ꯎꯝ
ꯆꯥꯎꯕꯅꯤ ꯑꯍꯨꯝꯃꯛ ꯑꯅꯤ ꯑꯅꯤ ꯑꯅꯤ ꯐꯥꯎ ꯆꯥꯎꯋꯦ ꯆꯥꯎꯕꯗꯤ
ꯎꯝ ꯌꯥꯝ ꯆꯥꯎꯕꯗꯤ ꯑꯗꯨ ꯀꯩꯅꯣ ꯂꯟ ꯑꯣꯟꯕꯁ ꯁꯤꯡꯗꯤ ꯌꯥꯝ ꯆꯥꯎꯕ ꯄꯥꯝꯗꯦꯅꯦ ꯃꯣꯏꯗꯤ
ꯎꯝ
ꯌꯦꯡꯕ ꯀꯥꯟꯗꯤ ꯌꯥꯝꯗꯗꯤ ꯂꯧꯅꯤꯡꯗꯦꯕ ꯑꯗꯨ ꯒꯤ ꯈꯔ ꯃꯌꯥꯏ ꯑꯣꯏꯅ ꯃꯆꯥ ꯃꯆꯥꯗꯣ ꯑꯗꯨꯒꯨꯝ ꯍꯣꯏ ꯑꯗꯨꯅ ꯌꯥꯝꯕꯅꯤꯅ
ꯆꯥꯎꯕ ꯁꯤꯡꯗꯨꯗꯤ ꯆꯥꯎꯕꯁꯤꯡꯗꯨꯗꯤ ꯃꯤ ꯃꯤ ꯑꯃꯈꯛ ꯑꯃ ꯆꯥꯕꯗꯗꯤ ꯌꯥꯔꯣꯏꯕ
ꯍꯣꯏ ꯑꯗꯨꯒꯤꯅꯦ ꯑꯩꯈꯣꯏ ꯑꯥ ꯑꯩꯈꯣꯏꯗꯤ ꯑꯅꯤꯒꯨꯝꯕ ꯑꯅꯤꯒꯨꯝꯕ ꯊꯣꯡꯉꯗꯤ ꯑꯗꯨꯝ ꯀꯣꯟꯅꯩꯌꯦ ꯃꯤ ꯌꯥꯝꯗꯝꯅꯤꯅ
ꯎꯝ ꯃꯤꯅ ꯑꯗꯨꯗꯤ ꯄꯤꯛꯄꯅꯦ ꯄꯤꯛꯄꯅꯗꯤ ꯐꯩꯌꯦꯕ
ꯎꯝ
ꯆꯥꯎꯕꯗꯨꯗꯤ ꯈꯥꯏꯗꯣꯛꯂꯒ ꯑꯃꯨꯛꯀ
ꯎꯝ ꯍꯣꯏ
ꯎꯝ ꯏꯁꯀ꯭ꯋꯥꯁꯇꯤ
ꯅꯣꯏꯔꯣꯝꯗ ꯌꯥꯝ ꯄꯥꯟꯅꯔꯕ꯭ꯔꯣ
ꯑꯗꯣ ꯑꯩꯈꯣꯏꯔꯣꯝꯗ ꯑꯩꯈꯣꯏ ꯈꯨꯟꯗꯗꯤ ꯏꯁꯀ꯭ꯋꯥꯁꯦ ꯄꯥꯛ ꯐꯔ ꯌꯥꯝꯗꯤ ꯐꯗꯦ ꯑꯗꯨꯕꯨ ꯑꯩꯈꯣꯏ ꯈꯨꯟꯒꯤ ꯅꯠꯇꯔꯣꯝꯁꯤꯡꯗꯤ ꯐꯩꯌꯦ
ꯎꯝ ꯑꯩꯈꯣꯏ ꯑꯩꯈꯣꯏꯔꯣꯝꯗꯤ ꯑꯩꯈꯣꯏꯗꯤ ꯌꯥꯝ ꯐꯩꯌꯦ ꯏꯁꯀ꯭ꯋꯥꯁꯇꯤ
ꯎꯝ
ꯑꯁ ꯀꯣꯠꯁꯨ ꯍꯥꯎꯕ ꯂꯩ ꯑꯗꯨ ꯋꯥꯏꯠꯇꯣ ꯌꯥꯝ ꯍꯥꯎꯗꯦ ꯒ꯭ꯔꯤꯟꯗꯣ
ꯎꯝ
ꯒ꯭ꯔꯤꯟꯗꯣ ꯌꯥꯝ ꯍꯥꯎꯕꯅꯦ ꯑꯗꯨ ꯃꯃꯜꯁꯨ ꯑꯗꯨꯅ ꯇꯥꯡꯕ
ꯒ꯭ꯔꯤꯟꯗꯣ ꯒ꯭ꯔꯤꯟꯗꯣ ꯃꯍꯥꯎ ꯊꯨꯝꯕ꯭ꯔꯥ ꯀꯃꯥꯏ ꯇꯧꯕꯔꯥ
ꯎꯝ ꯋꯥꯏꯠ ꯋꯥꯏꯠ ꯍꯦꯟꯅ ꯒ꯭ꯔꯤꯟꯅ ꯃꯃꯜ ꯇꯥꯡꯉꯦꯕ
ꯏꯁꯀ꯭ꯋꯥꯁꯇꯤ ꯏꯪꯕ ꯏꯪꯕ ꯃꯐꯝꯗ ꯐꯕ ꯃꯥꯥꯟꯂꯦ
ꯎꯝ ꯏꯪꯕ ꯃꯐꯝꯗꯤ ꯌꯥꯝ ꯌꯥꯝ ꯄꯥꯝꯕꯅꯦ
ꯏꯪꯕꯒꯤꯗꯤ ꯏꯁꯀ꯭ꯋꯥꯁꯁꯦ
ꯎꯝ
ꯑꯩꯈꯣꯏ ꯈꯨꯟꯗꯨ ꯈꯛꯇꯪ ꯁꯥꯕꯅꯤꯅ ꯄꯥꯟꯗꯦꯕ
ꯎꯝ ꯑꯗꯨꯗꯤ ꯅꯣꯏ ꯈꯨꯨꯟꯗꯤ ꯁꯥꯕ꯭ꯔꯣ
ꯁꯝꯃꯔꯗ ꯌꯥꯝ ꯁꯥꯕ ꯋꯤꯟꯇꯔꯗ ꯌꯥꯝ ꯏꯪꯕ
ꯑꯣ
ꯑꯈꯣꯏ ꯈꯨꯟꯗꯣ
ꯑꯩꯁ
ꯑꯗꯨꯅꯦ ꯑꯅꯤꯃꯛ ꯇꯧꯕꯅꯦ
ꯑꯩꯗꯤ ꯄꯤꯛ ꯑꯩꯗꯤ ꯄꯤꯛꯑꯦꯕ
ꯎꯝ
ꯑꯩꯈꯣꯏ ꯂꯣꯛ ꯑꯩꯈꯣꯏ ꯈꯨꯟꯗꯨ ꯌꯥꯝ ꯏꯪꯕ
ꯎꯝ
ꯀꯥꯂꯦꯟꯗꯁꯨ ꯏꯪꯕ ꯅꯣꯡꯖꯨꯊꯥ ꯍꯦꯟꯅ ꯏꯪꯉꯦ
ꯑꯗꯨꯒꯤꯅꯦ ꯅꯣꯏꯗ ꯐꯔꯤꯗꯣ
ꯎꯝ ꯍꯥꯟꯅ ꯁ꯭ꯀꯨꯜ ꯀꯥꯕ ꯀꯥꯟꯗꯗꯤ ꯑꯣꯖꯥꯅ ꯐꯨꯕꯁꯤ ꯐꯨꯕꯁꯤꯗꯤ
ꯍꯝ ꯍꯨꯝ
ꯀꯔꯤꯒꯤ ꯍꯥꯏꯔꯒ ꯐꯤ ꯃꯊꯛꯇꯗꯤ ꯖꯔꯁꯤ ꯂꯤꯠꯄꯅꯤꯅ ꯏꯪꯗꯕ ꯃꯈꯥꯗꯅ
ꯎꯝ
ꯈꯟꯗꯗꯤ ꯐꯝꯕ ꯉꯝꯗꯕ ꯐꯤ ꯄꯨꯔꯛꯄꯒꯤ ꯐꯨꯕꯁꯤꯗꯤ
ꯎꯍꯝ ꯍꯝ
ꯍꯧꯖꯤꯛ ꯅꯤꯡꯁꯤꯡ ꯀꯥꯟꯗ ꯅꯨꯡꯁꯤꯈ꯭ꯔꯦꯗ ꯅꯨꯇꯤꯒꯤ ꯆꯩ ꯆꯥꯔꯤꯅꯦ ꯑꯩꯈꯣꯏ ꯅꯨꯄꯤꯈꯣꯏ ꯅꯨꯄꯥꯈꯣꯏꯗꯤ ꯈꯣꯡꯒ꯭ꯔꯥꯎ ꯇꯧꯕꯅꯤꯅ ꯀꯔꯤꯁꯨ ꯀꯥꯏꯗꯦꯕ ꯑꯩꯈꯣꯏ ꯅꯨꯄꯤ ꯈꯣꯏꯗꯤ ꯏꯁꯀꯥꯔꯠꯀꯨꯝꯕ ꯇꯣꯡꯕꯅꯤꯅ ꯏꯪꯕ ꯈꯣꯡꯗ
ꯎꯝ
ꯑꯩꯈꯣꯏ ꯑꯉꯥꯡ ꯑꯣꯏꯔꯤꯉꯩꯗ ꯊꯊꯥꯒꯤ ꯅꯠꯇꯦ ꯏꯪꯕꯁꯦ ꯑꯩꯈꯣꯏ ꯈꯨꯟꯅ
ꯌꯥ
ꯗꯨꯝ ꯂꯩꯆꯤꯟ ꯊꯥ ꯂꯩꯕ ꯑꯗꯨꯒ ꯅꯣꯡ ꯅꯣꯡ ꯆꯨꯔꯒ ꯉꯥꯛꯇ ꯂꯩꯕ ꯍꯧꯖꯤꯛꯅ ꯈꯔ
ꯀꯨꯢꯔꯔꯣꯢ
ꯍꯣꯏ ꯍꯧꯖꯤꯛꯅ ꯈꯔ ꯐꯈ꯭ꯔꯦ ꯈꯔ ꯁꯥꯕ ꯍꯧꯈꯔꯦ ꯀꯔꯤ ꯍꯥꯢꯔꯒ ꯎꯃꯪ ꯈꯔ ꯀꯣꯛꯊꯣꯛꯄꯒꯤꯀꯣ
ꯎꯝ ꯥꯎ ꯌꯥꯟꯊꯔꯗꯤ ꯍꯣꯏ ꯁꯥ ꯁꯥꯔꯛ ꯁꯥꯔꯒꯅꯤ ꯈꯔꯗꯤ
ꯎꯝ
ꯅꯨꯡꯁꯤꯠ ꯐꯪꯕꯁꯨ ꯍꯧꯖꯤꯛ ꯈꯔ ꯋꯥꯠꯄꯒꯤꯀꯣ
ꯍꯣꯏ
ꯎꯝ ꯐꯝ ꯑꯗꯨ ꯄꯥꯝꯕꯤ ꯊꯥꯗꯗꯤ ꯌꯥꯗ꯭ꯔꯦ ꯅꯤ
ꯎꯝ ꯑꯁ ꯑꯥꯎꯠꯁꯥꯏꯠ ꯔꯣꯝꯗꯗꯤ ꯐꯣꯔꯦꯟ ꯔꯣꯝꯗꯗꯤ ꯁꯥꯕꯅ ꯌꯥꯗ꯭ꯔꯦꯅꯦ
ꯎꯝ
ꯍꯥꯟꯅ ꯏꯪꯕ ꯃꯐꯝꯁꯨ ꯁꯥꯔꯛꯈ꯭ꯔꯦ ꯍꯥꯏꯅ‌ꯦ
ꯎꯝ ꯅꯍꯥꯟ ꯎꯟ ꯇꯥꯕ ꯃꯐꯝ ꯐꯥꯎ ꯎꯟ ꯂꯩꯇꯣꯏꯅꯦ ꯌ‌ꯦꯡꯉꯨꯅ‌ꯦ
ꯍꯣꯏꯅꯦ ꯑꯃꯔꯣꯝ ꯈꯜꯂꯗꯤ ꯑꯩꯈꯣꯏ ꯂꯩꯐꯝꯅ ꯍꯦꯟꯅ ꯅꯨꯡꯉꯥꯏꯌꯦꯀꯣ
ꯎꯝ
ꯁꯥꯔꯁꯨ ꯐꯣꯔꯇꯤ ꯍꯦꯟ ꯊꯥꯔꯇꯤ ꯍꯦꯟꯗꯦ ꯗꯤꯒ꯭ꯔꯤꯗꯣ
ꯊꯥꯔꯇꯤ ꯌꯧꯔꯣꯏ ꯈꯣꯏꯗꯤ ꯀꯗꯥꯏꯒꯤ ꯌꯧꯗꯤ ꯌꯥꯔꯣꯏ
ꯌꯥꯝ ꯁꯥꯈ꯭ꯔꯦ ꯑꯩꯗꯤ ꯇ꯭ꯋꯦꯟꯇꯤꯒꯨꯝꯅꯦ
ꯎꯝ ꯑꫭꯏꯔꯝꯗ꯭ꯔꯗꯤ ꯆꯤꯡꯗꯤ ꯆꯤꯡ ꯑꯥ ꯃꯥꯊꯛ ꯔꯣꯝꯗꯒꯤꯀꯣ ꯄꯔꯦꯡ ꯁꯥꯟꯅꯁꯤꯡ ꯂꯥꯛꯄꯒꯤ ꯑꯩꯈꯣꯏꯝꯗꯤ ꯑꯗꯨꯝ ꯎꯝ ꯂꯝꯒꯨꯝꯕ ꯖꯪꯒꯜꯒꯨꯝꯕ ꯌꯥꯝꯃꯤꯗꯅ
ꯎꯝ
ꯑꯗꯨ ꯑꯣꯏꯕꯗꯤ ꯑꯩꯈꯣꯏꯔꯝꯗꯤ ꯅꯣꯡ ꯈꯔ ꯈꯔ ꯑꯗꯨꯝ ꯂꯩꯕꯒꯤ ꯋꯥꯅꯤꯕ
ꯑꯇꯩꯒꯤ ꯑꯇꯩ ꯑꯇꯩꯒꯤ ꯂꯝꯗꯗꯤ ꯐꯣꯔꯦꯁꯁꯦ ꯌꯥꯝꯗꯦ
ꯎꯝ
ꯑꯗꯨꯒꯤ
ꯈꯣꯏ ꯔꯣꯝꯗ ꯅꯨꯡꯉꯥꯏꯗ....